ꯎ ꯍꯜꯂꯣ ꯑꯅꯕ꯭ꯔꯣꯠ ꯇꯥꯕ꯭ꯔꯥ ꯍꯜꯂꯣ ꯕ꯭ꯔꯣ ꯇꯥꯕ꯭ꯔꯣ
ꯃꯤ ꯇꯔꯨ ꯀꯃꯤ ꯇꯔꯦ ꯭ꯔꯥꯏꯟꯁ ꯐ
ꯍꯂꯣ ꯑꯣ ꯭ꯔꯣ ꯑꯣ ꯇꯥꯔꯦ ꯇꯥꯔꯦ
ꯑ ꯀꯗ ꯀꯅ
ꯎꯁꯕꯣꯠ ꯈꯔꯥ ꯑꯃꯅꯤꯅꯤ
ꯎꯝ ꯆꯥꯛ ꯆꯥꯗ꯭ꯔꯔꯤꯒ
ꯆꯇꯔꯤꯗ
ꯎꯝ
ꯕꯣꯗꯤꯤꯁꯥꯔꯔꯕꯣ
ꯆꯥꯗ꯭ꯔꯔꯤ ꯑꯩꯁꯨ
ꯑꯣ ꯕ꯭ꯔꯣꯁꯦ ꯀꯩꯅꯣ ꯇꯧꯕꯗꯨꯔ ꯕ꯭ꯔꯣꯖꯁꯦ ꯉꯔꯥꯡ ꯑꯩꯈꯣꯏ ꯐꯤꯅꯣꯕꯤꯒꯤꯅ ꯇꯧꯕꯗꯨꯔꯥ
ꯍꯣꯏ
ꯑꯣ ꯕ꯭ꯔꯣ ꯉꯁꯤꯗꯤ ꯅꯨꯡꯉꯥꯏꯕ꯭ꯔꯣ ꯊꯕꯛ ꯀꯃꯥꯏꯅ ꯇꯧꯒꯦ
ꯎꯝ
꯭ꯔꯣꯒꯔꯥꯡꯖꯤ ꯣꯠ ꯌꯦꯡꯗ꯭ꯔꯣ
ꯍꯔꯥꯡꯗꯗꯦꯗꯣ
ꯑꯣ ꯕ꯭ꯔꯣꯒꯤ ꯀꯩꯅꯣꯁꯦꯩꯅ ꯕ꯭ꯔꯣ ꯕ꯭ꯔꯣꯒꯤ ꯑꯦꯗ꯭ꯔꯦꯁꯇꯨ ꯀꯩ ꯂꯝꯕ ꯉꯔꯥꯡ ꯑꯣꯏꯒꯁꯨ ꯀꯥꯎꯈꯦꯅꯦ
ꯑꯣꯕꯤꯗ ꯈꯔ
ꯑꯥ ꯍꯥꯎ ꯍꯪꯗꯤ ꯊꯣꯛ ꯈꯗꯥꯏꯗ ꯁꯤꯝ ꯂꯧꯕꯁꯤ ꯌꯥꯎꯔꯝꯗꯧ ꯃꯥꯜ ꯃꯥ ꯁꯤ ꯂꯧꯕ ꯄꯨꯜꯂꯞꯗꯧ ꯋꯥꯂꯦ ꯐꯁ ꯑꯣꯕ꯭ꯔꯣ ꯀꯩꯅꯣꯁꯦ ꯏꯊꯥꯏꯁꯦ ꯗꯥꯝ ꯑꯆꯧꯕ꯭ꯔꯍꯨꯝ ꯂꯩ ꯍꯥꯏꯒꯨꯝ ꯇꯥꯔ ꯆꯨꯝꯕ꯭ꯔꯥ
ꯑꯥ ꯂꯩꯏꯌꯦ
ꯑꯣ ꯑꯩ ꯍꯥꯏꯐꯦꯠ ꯇꯥꯈꯤꯒꯨꯝ ꯇꯧꯕ
ꯑꯣ ꯑꯣ ꯍꯁꯅ ꯃꯗꯣ
ꯀꯩꯅꯣ ꯀꯩꯅꯣꯣ ꯁꯤꯨꯒꯨꯅꯔꯣꯝꯗꯅꯤ ꯍꯥꯏꯕ ꯕꯣꯕ꯭ꯔꯣꯍꯣꯏꯒꯤꯁꯦ
ꯅꯛꯅꯔꯦ ꯍꯥꯏꯕ꯭ꯔ꯭ꯔꯣ ꯈꯤꯇꯪ ꯃꯌꯦꯛ ꯁꯦꯡꯅꯕ ꯃꯥꯜꯂꯤꯦ
ꯍꯔꯦ
ꯑꯣ ꯒꯣꯗꯤ ꯉꯁꯤꯒꯤꯗꯤ ꯀꯌꯥꯨꯇ ꯀꯣꯜ ꯇꯧꯔꯒꯦ
ꯑꯣ ꯀꯣꯜ ꯇꯧꯕꯁꯤꯁꯨ ꯊꯝꯝ ꯑꯗꯨꯝ ꯑꯣꯏꯅꯤ ꯃꯤ ꯌꯥꯝ ꯁꯪꯕ ꯁꯪꯗꯕ ꯍꯥꯏꯕ ꯑꯃꯁꯨ ꯂꯩꯕꯅꯤꯅ
ꯍꯣꯏ
ꯕ꯭ꯔꯣꯒꯤꯗꯤ ꯀꯩꯅꯣꯒ ꯊꯣꯛꯂꯛꯕ ꯕꯦꯔꯤꯐꯥꯏ ꯇꯧꯕꯒ ꯌꯥꯎꯔꯕꯣ
ꯑꯃ ꯌꯥꯎꯗ꯭ꯔꯔꯤꯅ ꯃꯣꯏꯒꯤ ꯐꯥꯏꯚ ꯇꯥꯏꯝ ꯄꯤꯗꯅ ꯑꯍꯥꯟꯕꯗ ꯑꯗꯨ ꯍꯦꯛ ꯂꯣꯏꯕꯒ ꯑꯃꯨꯛ ꯐꯥꯏꯚ ꯇꯥꯅ ꯑꯃꯨꯛꯃꯨꯛ ꯊꯧꯂꯑꯦ ꯇꯔꯥꯗ ꯇꯦꯟꯃꯨꯛ ꯁꯨꯖꯟꯈꯔꯦ
ꯑꯣ ꯑꯩꯈꯣꯏ ꯃꯁꯦꯟꯁꯦ ꯑꯗꯨꯝ ꯈꯪꯗꯤ ꯈꯪꯖꯔꯝꯗꯣꯏꯅꯦꯕ ꯅꯨꯡꯤ ꯑꯗꯨ ꯋꯥ ꯋꯥꯔꯤ ꯁꯥꯟꯅꯔꯝꯅꯤꯅ ꯑꯃ ꯄꯤꯕ ꯌꯥꯎꯗꯕ ꯋꯥꯔꯤ ꯁꯥꯗꯕ꯭ꯔꯥ ꯅꯨꯄꯤ ꯑꯃ ꯌꯥꯎꯕꯗꯣ ꯈ ꯑꯃ ꯇ꯭ꯔꯥꯏꯕꯦꯜ ꯑꯃ ꯌꯥꯎꯕꯗꯣ
ꯑꯥ ꯑꯗꯨ ꯁꯥꯟꯅ ꯍꯥꯎꯗꯤ ꯁꯥꯟꯅꯔꯝꯕꯅꯤ
ꯑꯥ ꯑꯩꯗ ꯉꯔꯥꯡ ꯉꯔꯥꯡ ꯑꯅꯤꯔꯛ ꯑꯍꯨꯝꯂꯛ ꯁꯥꯟꯅꯩꯌꯦꯕ
ꯑꯝ
ꯈꯔ ꯁꯦꯠꯅꯤ ꯌꯥ ꯑꯣꯏꯅ ꯃꯥꯜꯂꯦ
ꯏꯔꯁꯅ ꯁꯅ
ꯑꯥ
ꯆꯥꯟꯗꯦꯦꯜ ꯗꯤꯁꯇ꯭ꯔꯤꯛ ꯄꯨ ꯑꯗꯨꯝ ꯂꯗꯒꯤꯒꯦ ꯈꯏ
ꯑꯗꯨꯃꯥꯏꯅ ꯍꯥꯏ ꯃꯁꯥ ꯌꯥꯝ ꯄꯥꯏ ꯈꯣꯠꯂꯤ ꯀꯥꯏꯅ ꯑꯃ ꯇꯧꯔꯝꯕꯅꯤ
ꯍꯣꯏ
ꯕ꯭ꯔꯣ ꯑꯇꯩ ꯇꯥꯕꯦꯜ ꯅꯨꯄꯥꯗꯩ ꯀꯩꯗꯨꯗꯤ ꯁꯥꯟꯅꯕ꯭ꯔꯥ ꯃꯣꯏꯒꯤ ꯁꯣꯝ ꯅꯥꯀꯟ ꯅꯣꯅꯤꯔꯣꯝ ꯈꯧ ꯄꯨꯝꯂꯣꯝ ꯀꯥꯡꯕꯨ ꯌꯥꯎꯕꯗꯣ ꯈꯪꯅꯕ
ꯀꯔꯤ ꯌꯦ ꯅꯅꯦꯔꯣꯝꯗꯒꯤ ꯑꯃꯕꯨꯗꯤ ꯁꯥꯟꯅꯔꯝꯃꯤ ꯑꯇꯩ ꯁꯒꯔꯤ
ꯑꯃ ꯖꯤꯝ ꯁꯥꯟꯅꯩ ꯈꯣꯠꯂꯤ ꯀꯥꯏꯅ ꯇꯧꯕꯒꯤ ꯉꯁꯥꯏ ꯑꯗꯨꯝ ꯁꯥꯟꯅꯩꯑꯕꯀꯣ ꯀꯣꯏꯔꯛꯑꯣ ꯈꯣꯠꯂꯣ ꯀꯥꯏꯅ ꯇꯧꯔꯛꯑꯝꯃꯦꯕ
ꯎꯝ
ꯈꯪꯗꯦꯗ ꯕ꯭ꯔꯣꯗꯇꯥꯛꯥꯁꯄꯨꯗꯤ ꯑꯗꯨꯝ ꯇꯧꯏꯦ ꯑꯗꯣ ꯈꯪꯗꯦ ꯃꯣꯏꯒꯤ ꯀꯩꯅꯣꯁꯦ ꯌꯥꯝ ꯀꯨꯏ ꯀꯨꯏ ꯆꯪꯉꯦ
ꯈꯦ ꯑꯩ ꯑꯉꯥꯡꯗꯒꯤꯣꯜ ꯇꯥꯛꯁ ꯇꯧꯕ ꯍꯧꯕꯗ ꯉꯥꯏꯔꯤꯅꯤꯅ ꯀꯃ ꯀꯗꯤ
ꯑꯦꯂ ꯄꯤꯖꯒ ꯐꯠꯇ ꯑ ꯁꯪꯒꯦ ꯃꯣꯏꯒꯤ ꯀꯩꯅꯣꯁꯦ ꯑꯣꯏꯅꯕ ꯍꯣꯠꯅꯕꯗ ꯑꯗꯨꯒ ꯀꯣꯜ ꯁꯥꯟꯅꯩꯁꯤꯁꯨ ꯃꯣꯏꯒꯤ ꯀꯩꯅꯣ ꯑꯣꯏꯕ ꯑꯣꯏꯗꯕ ꯀꯅꯣꯁꯨ ꯂꯩ ꯃꯥꯜꯂꯦꯕ
ꯑꯩꯁꯨ ꯍꯥ ꯃꯅꯦ ꯀꯝ ꯈꯁꯤꯒ
ꯕ꯭ꯔꯣꯒꯤ ꯇꯥꯛꯁꯁꯤ ꯇꯧꯗ꯭ꯔꯣ ꯑꯃ ꯀꯣꯟ ꯅꯠꯇꯕ ꯑꯃ ꯌꯥꯎꯕꯗꯨꯗꯤ ꯇꯧꯗꯣ ꯑꯃ ꯀꯩꯅꯣ ꯇꯥꯏꯞ ꯇꯧꯕꯤꯗꯣ
ꯎꯝ ꯀꯩꯅꯣ ꯃꯦꯁꯦꯁ ꯏꯁꯇꯥꯔꯠ ꯇꯧꯣꯏꯗꯣꯏꯔꯣ
ꯑꯥ ꯃꯦꯁꯦꯁ ꯇꯥꯏꯞ ꯇꯧꯕꯩꯗꯣ
ꯑꯥ ꯌꯥꯎꯋꯦ ꯑꯗꯨꯗ
ꯑꯗꯨꯅ ꯍꯦꯟꯅ ꯀꯨꯏ ꯑꯗꯨꯁꯨ ꯀꯨꯏ ꯆꯪꯉꯤꯅꯦ ꯑꯩ ꯑꯗꯨ ꯍꯥꯟꯅꯗꯣ ꯍꯥꯟꯅ ꯇꯧꯔꯝꯃꯤꯕ ꯀꯣꯜꯁꯦ ꯃꯤ ꯂꯩꯇꯕꯅꯤꯅ ꯋꯥꯔꯤ ꯁꯥꯟꯅꯗꯦꯕ ꯑꯩ ꯉꯔꯥꯡ ꯅꯍꯥꯟ ꯃꯣꯏ ꯅꯝꯕꯔ ꯄꯤꯔꯛꯄꯅꯦꯕ ꯃꯟꯗꯦ ꯅꯨꯃꯤꯠꯇ꯭ꯔꯒꯩꯅꯣ ꯅꯝꯕꯔ ꯄꯤꯔꯦꯕ ꯑꯩꯈꯣꯏꯒꯤ ꯃꯄꯨꯗꯨꯅ ꯍꯥꯏꯒꯗ꯭ꯔꯥ ꯀꯣ ꯌꯦꯟꯕꯤꯟꯗꯨꯅ ꯍꯥꯏꯒꯗ꯭ꯔꯥ
ꯎꯝ
ꯑꯗꯒꯤ ꯁꯨꯝ ꯒ꯭ꯔꯨꯞꯇꯁꯨ ꯃꯌꯥꯝ ꯑꯍꯥꯟꯕꯒꯤ ꯅꯧꯅ ꯌꯥꯎꯕ ꯈꯪꯅꯗꯕꯩ ꯍꯥꯏꯒꯗꯅ ꯋꯥꯔꯤ ꯁꯥꯕꯗꯣ ꯁꯥꯔꯝꯗꯦ ꯑꯗꯗꯒꯤ ꯁꯨꯝ ꯐꯥꯔꯁ ꯗꯌꯥ ꯁꯨꯝ ꯁꯥꯟꯅꯔꯛꯄꯗꯩꯗꯤ ꯑꯗꯨꯝ ꯀꯣꯜ ꯇꯧꯔꯛꯄꯅꯦꯕ ꯑꯗꯩ ꯕ꯭ꯔꯣꯁꯨ ꯕ꯭ꯔꯣꯒ ꯏꯕꯥꯅꯤꯗꯤ ꯉꯔꯥꯡ ꯁꯥꯟꯅꯕꯗꯅ ꯑꯍꯥꯟꯕ ꯃꯥꯜꯂꯦꯀꯣ
ꯑ ꯑꯗꯨ ꯑꯩꯁꯨ ꯌꯣꯇ ꯈꯪꯅꯕꯗꯣ ꯌꯥꯎꯗꯕ ꯏꯩꯅ
ꯍꯣꯏ ꯅ ꯅꯨꯡꯇꯤꯒꯤ ꯁꯨꯝ ꯅꯣꯡꯃꯒꯤ ꯑꯋꯥ ꯅꯨꯡꯉꯥꯏ ꯋꯥꯔꯤ ꯁꯥꯟꯅꯕ ꯍꯥꯏꯗꯨꯅꯤ ꯃꯇꯝ ꯈꯔ ꯌꯥꯕꯁꯤꯗ ꯃꯣꯏꯒꯤ ꯀꯩꯅꯣꯁꯦ ꯀꯔꯣꯝ ꯑꯣꯏꯗꯣꯏꯅꯣ ꯀꯩꯅꯣꯔꯣꯝꯗ ꯑꯗꯨꯣꯝ ꯆꯠꯇꯣꯏꯔꯥ ꯃꯣꯏꯔꯥꯡꯂꯣꯝ ꯑꯣꯏꯗꯣꯏꯔꯥ ꯅꯠꯇ꯭ꯔꯒ ꯁꯨꯝ ꯃꯌꯥꯏ ꯂꯝꯕꯤꯔꯣꯝ ꯆꯠꯄ꯭ꯔꯥ ꯀꯃꯥꯏꯅ ꯇꯧꯋꯦ
ꯃꯣꯏꯔꯃꯗ ꯇ ꯆ ꯊ
ꯑꯣꯕꯔꯥꯡꯗꯣꯏꯗꯨꯣꯏꯅꯦꯕꯀꯣ
ꯎꯝ
ꯎꯝ ꯀꯕꯨ ꯀ ꯑ ꯕꯣꯏꯒꯤꯗꯣ ꯁꯨꯒꯨꯅꯨꯒ ꯇꯛꯅꯩ ꯍꯥꯏꯕ ꯁꯨꯒꯨꯅꯨꯒ ꯅꯛꯅꯩ ꯍꯥꯏꯕꯀꯣ
ꯂꯞꯅꯌꯦ ꯂꯥꯞꯅꯌꯦ
ꯑ ꯂꯥꯞꯅꯩꯌꯦꯕ ꯑꯣ ꯀꯤꯂꯣꯃꯤꯇꯔ ꯀꯌꯥꯃꯨꯛꯇꯤ ꯑꯣꯏꯗꯣꯏꯅꯣ ꯕ꯭ꯔꯣ ꯍꯣꯏꯈꯤꯁꯦ
ꯁꯨꯒꯥ ꯅ ꯒꯔꯣ
ꯅꯠꯇꯦ ꯅꯠꯇꯦ ꯕ꯭ꯔꯣ ꯍꯣꯏꯒꯤ ꯂꯝꯗꯣ
ꯀꯨꯝꯕꯤ ꯐꯥꯎꯒꯤ ꯌꯧꯔꯝꯃꯕꯔꯥ
ꯀꯨꯝꯕꯤ ꯐꯧꯗꯤ ꯂꯥꯛꯇ꯭ꯔꯤ ꯃꯣꯏꯔꯥꯡꯐꯧꯗꯤ ꯌꯧꯁꯜꯂꯛ ꯑꯃꯦ
ꯑꯣ ꯃꯣꯏꯔꯥꯡꯗꯒꯤꯅ ꯀꯤꯂꯣꯃꯤꯇꯔ ꯇ꯭ꯔ ꯑꯥ ꯇꯔꯥ ꯃꯨꯛ ꯈꯪꯗꯦꯌꯦ ꯑꯩꯈꯣꯏꯒꯤꯅ ꯑꯃꯨꯛ ꯃꯣꯏꯔꯥꯡꯗꯩ ꯍꯥꯏꯊꯕ
ꯑꯣ ꯑꯗꯨꯝ ꯀꯩꯅꯣꯒꯨꯝꯕꯗꯤ ꯇꯧꯗꯕ꯭ꯔꯣ ꯍꯥꯏꯗꯤ ꯀꯩ ꯍꯥꯏꯅꯤ ꯍꯥꯏꯗꯤ ꯏꯔꯥꯡ ꯅꯨꯡꯂꯥꯡꯒꯤ ꯍꯥꯏꯗꯤ ꯑꯩꯈꯣꯏꯒꯤ ꯀꯨꯀꯤ ꯅꯨꯡꯒꯤꯒꯤ ꯀꯩꯅꯣ ꯑꯗꯨꯝꯕꯒꯗꯤ ꯌꯥꯝ ꯀꯟꯅꯗꯤ ꯇꯧꯅꯗꯕ ꯖꯒꯥ ꯑꯣꯏꯕ꯭ꯔꯥ
ꯑꯥ ꯑꯗꯨꯒꯨꯝꯕꯗꯤ ꯀꯩꯝ ꯇꯧꯗꯦꯗ ꯇꯧꯗꯦ ꯑꯗꯨꯒꯨꯝꯕꯗꯤ
ꯁꯨꯒꯨꯅꯨꯗꯅ ꯀꯩꯅꯣꯝꯅꯤ ꯑꯣꯏꯗ ꯃꯩ ꯑꯃ ꯌꯥꯗꯕ ꯑꯣꯏꯗꯥꯏꯅꯦ
ꯍꯣꯏ
ꯑꯣ ꯃꯣꯏꯅꯁꯨ ꯑꯗꯨꯝ ꯃꯐꯝ ꯀꯩꯀꯥ ꯑꯗꯨꯝ ꯐꯖꯕ ꯑꯗꯨꯝ ꯂꯩꯕ꯭ꯔꯣ ꯀꯃꯥꯏꯅ ꯇꯧꯒꯦ ꯀꯣꯏꯔꯛꯄ ꯌꯥꯕ
ꯑꯥꯏ ꯗꯦꯏ ꯐꯖꯕ ꯑꯗꯨꯝ ꯑꯁꫭꯝꯗꯥ ꯃꯐꯝ ꯐꯥꯖꯕ ꯑꯃꯥ ꯂꯩ
ꯆꯥꯛ ꯄꯤꯛꯅꯤꯛꯀꯨꯝꯕ ꯂꯥꯛꯄ ꯌꯥꯕ
ꯑ ꯂꯩ ꯑꯩꯈꯣꯏꯒꯤ ꯍꯦꯛ ꯋꯥꯡꯕꯗ ꯑꯗꯨꯝ ꯂꯩ
ꯑꯥ ꯑ ꯑꯣꯀꯦ ꯕ꯭ꯔꯣ ꯅꯨꯡꯗꯥꯡꯒꯤ ꯆꯥꯛꯇꯤ ꯆꯥꯗꯔꯤ ꯗꯨ
ꯍꯣꯏ ꯆꯥꯗ꯭ꯔꯦ ꯑꯩꯁꯨꯕ꯭ꯔꯣ ꯁꯨꯝ ꯆꯥꯛ ꯉꯥꯏꯕ ꯑꯣꯏꯅ ꯃꯌꯥꯝꯒ ꯁꯨꯝ ꯋꯥꯔꯤ ꯋꯥꯇꯥꯏ ꯁꯨꯝ ꯑꯩꯁꯨ ꯗ ꯇꯧꯍꯧꯔꯒꯦꯅ ꯈꯔ ꯀꯣꯝꯃꯤꯉꯥꯏꯁꯤꯗ ꯗꯥꯛ ꯑꯣꯏꯕꯁꯤꯗ ꯃꯌꯥꯝꯁꯤ ꯁꯪꯅ ꯋꯥꯂꯦꯅ ꯕ꯭ꯔꯣꯗꯤ ꯀꯩꯅꯣꯒꯨꯝꯕ ꯇꯧꯗ꯭ꯔꯣ ꯑ ꯒꯦꯝ ꯒꯨꯝꯕꯒꯗꯤ ꯁꯥꯟꯅꯗ꯭ꯔꯣ
ꯒꯦꯝ ꯁꯥꯟꯅꯗ